ꯇꯥꯔꯕ꯭ꯔꯣ
ꯍꯣꯏ ꯇꯌꯦ
ꯆꯥꯛ ꯆꯥꯔꯕ
ꯃꯪꯒꯤ ꯀꯔꯀꯣ ꯑꯩꯈꯣꯏ ꯈꯔ ꯊꯦꯡꯅ ꯄꯟꯖꯥꯕ ꯑꯗꯨ
ꯑꯈꯣꯏꯗꯤ ꯆꯥꯔꯦ
ꯑꯣ ꯀ꯭ꯔꯤꯟ ꯆꯥꯡꯪ ꯆꯕ꯭ꯔ
ꯑꯩꯈꯣꯏ ꯉꯥꯁꯤ ꯉꯥ ꯆꯥꯏꯑꯦ
ꯑꯣ ꯎꯝ
ꯅꯣꯏ ꯊꯣꯡꯕ ꯊꯣꯡꯕꯗꯤ ꯂꯣꯏꯗꯤ ꯂꯣꯏꯔꯕꯣ
ꯍ ꯑꯈꯣꯏ ꯍꯣꯁꯇꯦꯜ ꯂꯩ
ꯍꯣꯁꯇꯦꯜꯗꯔꯣ
ꯍꯣꯏ ꯍꯣꯁꯇꯦꯜꯗ ꯂꯩꯌꯦ
ꯑꯥꯏ ꯍꯣꯁꯇꯦꯜꯗ ꯂꯩꯔꯒ ꯌꯥꯝ ꯊꯦꯡꯉꯦꯍꯦ ꯆꯥꯛꯗꯣ
ꯑꯣ ꯑꯩꯈꯣꯏ ꯄꯨꯡ ꯕꯥꯔꯣꯗꯒꯤ ꯆꯥꯛ ꯄꯤꯕ
ꯅꯣꯏꯒꯤꯗꯤ ꯑꯗꯨꯗꯤ ꯈꯔ ꯇꯣꯉꯥꯟꯕꯩ ꯃꯥꯟꯅꯩꯀꯣ
ꯑꯣꯥꯎ
ꯑꯣ ꯑꯣ ꯑꯣ ꯌꯥꯝ ꯐꯩꯌꯦꯅꯦ ꯑꯗꯨꯗꯤ ꯑꯌꯨꯛꯀꯨꯝꯕꯗ ꯕ꯭ꯔꯦꯛꯐꯥꯁꯀꯨꯝꯕ ꯄꯤꯕ꯭ꯔꯥ ꯀꯃꯥꯏꯅ ꯇꯧꯕ꯭ꯔꯥ ꯑꯗꯨꯗꯤ
ꯑꯧ ꯄꯨꯡ ꯁꯦꯚꯦꯟꯗꯒꯤ ꯄꯨꯡ ꯅꯥꯏꯟ ꯐꯥꯎꯗꯤ ꯕ꯭ꯔꯦꯛꯐꯥꯁ ꯄꯤꯌꯦ
ꯑꯥ ꯃꯣꯏꯅ ꯀꯩꯀꯩ ꯄꯤꯕ꯭ꯔꯥ ꯕ꯭ꯔꯦꯛꯐꯥꯁꯇꯨꯗꯤ
ꯑ ꯄꯥꯔꯥꯊꯥ ꯒꯨꯕ ꯌꯦ
ꯑꯣ ꯑꯗꯨ ꯈꯗꯔꯣ
ꯍꯣꯏ ꯗꯥꯍꯤꯒꯨꯝꯕ ꯁꯨꯌꯦ
ꯁꯪꯒꯣꯝꯒꯨꯝꯕꯁꯨ ꯄꯤꯕ꯭ꯔꯥ ꯃꯣꯏꯅ
ꯑꯧ ꯁꯪꯒꯣꯝꯅ ꯅꯨꯡꯗꯥꯡꯗ ꯄꯤꯌꯦ
ꯅꯣꯏ ꯗꯥꯏꯛ ꯐꯖꯅ ꯇꯧꯕ ꯃꯥꯥꯟꯅꯦꯍꯦ ꯑꯗꯨꯗꯤ
ꯑꯁ ꯑꯩꯈꯣꯏꯗꯤ ꯍꯧꯒꯠꯄ ꯉꯝꯗꯕꯒꯤ ꯄꯥꯛ ꯄꯥꯛꯅ ꯆꯥꯗꯦꯗ
ꯑꯣ ꯑꯣ ꯑꯣ ꯗꯥꯏꯠ ꯐꯖꯅ ꯇꯧꯋꯦ ꯑꯗꯨꯗꯤ ꯆꯥꯛ ꯀꯃꯥꯏ ꯆꯥꯛ ꯏꯟꯁꯥꯡꯕꯨꯗꯤ ꯑꯗꯨꯝ ꯍꯥꯎꯗꯤ ꯍꯧꯕ꯭ꯔꯥ ꯑꯗꯨꯕꯣ
ꯍꯥ ꯑꯩꯈꯣꯏꯗꯣ ꯚꯦꯠ ꯈꯛꯇ ꯑꯣꯏꯕꯤꯀꯣ ꯍꯤꯁꯇꯦꯜꯗꯣ ꯑꯗꯨ ꯑꯣꯏꯕꯗꯤ ꯏꯟꯖꯥꯡꯗꯣ ꯈꯔꯁꯨ ꯍꯥꯎꯇꯦ
ꯁꯥꯗꯤꯞ
ꯄꯥ ꯍꯣꯏ ꯏꯁꯥ ꯗꯤ ꯆꯥꯗ꯭ꯔꯦ ꯑꯩꯈꯣꯏꯒꯤ ꯍꯣꯁꯇꯦꯜꯗꯣ ꯌꯦꯟ ꯔꯨꯝ ꯌꯦꯟ ꯌꯦꯟꯔꯨꯝ
ꯑꯣ ꯑꯗꯨ ꯅꯣꯏ ꯆꯥꯅꯤꯡꯉꯗꯤ ꯀꯃꯥꯏ ꯇꯧꯕ ꯑꯗꯨꯗꯤ
ꯑꯈꯣꯏ ꯍꯤꯇꯔ ꯕꯣꯏꯂꯔ ꯏꯟꯗꯛꯁꯟꯒꯨꯝꯕ ꯂꯣꯠ ꯂꯣꯠꯅ ꯄꯥꯏꯕꯒꯤ ꯑꯗꯨꯨꯝ ꯆꯥꯅꯤꯡꯕ ꯃꯇꯝꯗꯤ ꯂꯣꯠ ꯊꯣꯡꯔꯒ ꯆꯥꯊꯣꯛꯏ
ꯑꯣ ꯑꯗꯨꯗꯤ ꯃꯣꯏꯅ ꯌꯥꯗꯤ ꯌꯥꯍꯟꯕ꯭ꯔꯥ ꯅꯠꯇ꯭ꯔꯗꯤ ꯅꯣꯏꯅ ꯂꯣꯠꯔꯒ ꯊꯣꯡ꯭ꯉꯔ ꯆꯥꯕ꯭ꯔ
ꯂꯣꯠꯅ ꯊꯣꯡꯕ ꯑꯩꯈꯣꯏꯗꯣ ꯐꯥꯔꯗꯤ ꯌꯥꯗꯦꯕ ꯋꯥꯔꯗꯦꯟ ꯈꯣꯏꯅ ꯀꯣ ꯂꯣꯠꯄ ꯇꯥꯎꯕꯒ ꯊꯣꯡꯔꯒ ꯆꯥꯕꯅꯤ
ꯋꯥꯔꯗꯦꯟꯗꯨ ꯅꯨꯄꯤ ꯑꯣꯏꯕ꯭ꯔꯥ ꯅꯨꯄꯥ ꯑꯣꯏꯕ꯭ꯔꯥ ꯑꯗꯨꯗꯤ
ꯅꯨꯄꯤꯒꯤꯅ ꯅꯨꯄꯤ ꯑꯣꯏꯌꯦ ꯅꯨꯄꯥꯒꯤꯅ ꯅꯨꯄꯥ ꯑꯣꯏꯑꯦ ꯁꯨꯃꯥꯏꯅ ꯇꯧꯔꯒ ꯂꯩꯌꯦ
ꯅꯨꯄꯤꯗꯣ ꯀꯩꯅꯣ ꯌꯨꯝ ꯄꯥꯟꯈꯔꯕ ꯃꯤꯔꯥ ꯄꯥꯟꯗꯕ ꯃꯤꯔꯣ
ꯄꯥꯟꯕ ꯃꯤ ꯉꯥꯛꯇ ꯑꯣꯏꯈꯔꯦꯗ
ꯑꯣ ꯑꯗꯨꯗꯤ ꯃꯤ ꯈꯔ ꯐꯒꯗꯧ ꯃꯥꯜꯂꯦ ꯌꯨꯝ ꯄꯥꯟꯗꯕ ꯃꯤꯗꯤ ꯁꯥꯊꯤꯕꯅꯤ ꯍꯦ
ꯑꯍꯣꯁ ꯐꯠꯇꯦꯗ ꯌꯨꯝ ꯄꯥꯟꯕ ꯃꯤ ꯉꯥꯛꯇ ꯑꯣꯏ ꯔꯒ
ꯎꯝ ꯅꯈꯣꯏ ꯅꯈꯣꯏꯒꯤꯁꯨ ꯅꯍꯥꯟ ꯍ ꯍꯣꯁꯇꯦꯜꯗ ꯂꯩꯕ ꯀꯥꯟꯗ ꯒꯥꯔꯜꯁ ꯍꯣꯁꯇꯦꯜꯒꯤꯗꯤ ꯌꯨꯝ ꯄꯥꯟꯗꯕꯅꯤꯅ ꯋꯥꯔꯗꯦꯟ ꯇꯧꯕꯒꯤ ꯌꯥꯝ ꯁꯥꯊꯤꯌꯦ ꯍꯥꯏꯌꯦꯅꯦ
ꯑꯣ ꯈꯪꯗ꯭ꯔꯦ ꯑꯩꯈꯣꯏ ꯋꯥꯗꯦꯟꯇꯤ ꯑꯃꯨꯛꯀ ꯐꯥꯕ ꯍꯧꯔꯗꯤ ꯐꯠ ꯍꯟꯈ꯭ꯔꯕ ꯃꯣꯏꯕꯨꯀꯣ ꯑꯩꯅ ꯇꯧꯔꯒ ꯂꯩꯌꯦ
ꯑꯗꯨ ꯅꯣꯏꯒꯤ ꯏꯟꯗꯛꯁꯟꯒꯨꯝꯕ ꯐꯥꯔꯗꯤ ꯀꯃꯥꯏꯅ ꯇꯧꯅꯤ ꯃꯣꯏ ꯂꯧ ꯈ꯭ꯔꯦ ꯂꯧ ꯂꯧ ꯈꯔꯒꯇꯧꯕ꯭ꯔꯥ ꯅꯠꯆꯗꯦꯅꯕ ꯑꯗꯨꯝ ꯋꯥꯔꯅꯤꯡ ꯄꯤꯒꯗꯧꯕ꯭ꯔꯥ
ꯃꯣꯏꯅ ꯂꯥꯎꯋꯦ ꯑꯗꯨꯒ ꯑꯩꯈꯣꯏꯅ ꯀꯣꯂꯦꯖ ꯀꯥꯕ ꯂꯣꯏꯕ ꯃꯇꯝꯗꯒꯤ ꯂꯥꯛꯑꯣ ꯍꯥꯏꯌꯦ ꯑꯗꯨ ꯑꯣꯏꯔꯁꯨ ꯃꯣꯏꯗꯣ ꯂꯧꯔꯒ ꯑꯩꯈꯣꯏꯒꯤ ꯎ ꯏꯟꯗꯛꯁꯟꯒ ꯑꯥꯏꯔꯟꯒꯨꯝꯕꯗꯤ ꯀꯌꯦꯕ ꯕ꯭ꯂꯣꯛ ꯕ꯭ꯂꯣꯛ ꯑꯃ ꯑꯃꯒꯤ ꯑꯗꯨꯒ ꯃꯣꯏꯅ ꯑꯣ ꯁꯤꯖꯤꯅꯤꯡꯉꯥꯏꯗꯏꯗꯗꯤ ꯑꯩꯈꯣꯏꯒꯤꯗꯣ ꯑꯗꯨꯝ ꯐꯥꯕ ꯈꯣꯏꯗ ꯄꯤ ꯄꯤꯔꯒ ꯊꯣꯡꯍꯟꯕꯅꯤ ꯃꯦꯒꯤꯒꯥ ꯀꯣꯝꯒꯨꯝꯕꯗꯤ ꯊꯛꯄ ꯌꯥꯏ ꯑ ꯐꯨꯠꯂꯒ ꯇꯧꯕ ꯌꯥꯏꯌꯦ ꯍꯥꯏꯌꯦ ꯑꯇꯣꯞꯄꯗꯤ ꯇꯥꯎꯕ ꯌꯥꯗꯦꯅ
ꯑꯥ ꯑꯥ ꯌꯥꯝ ꯐꯔꯦꯍꯦ ꯑꯗꯨꯗꯤ
ꯎꯝ
ꯑꯁꯤꯖꯦ ꯅꯥꯅꯤꯡꯉꯥꯏꯁꯨ ꯄꯤꯔꯗꯤ ꯌꯥꯝ ꯐꯩꯌꯦꯅ ꯑꯗꯣ ꯆꯝꯐꯨꯠꯀꯨꯝꯕ ꯑꯣꯏꯔꯗꯤ ꯑꯗꯨꯝ ꯌꯥꯏꯅ
ꯑꯣ ꯍꯥꯏꯗꯤ ꯌꯥꯏ ꯑꯗꯨ ꯑꯗꯨ ꯑ ꯑꯗꯨꯛ ꯍꯧꯖꯤꯛ ꯀꯔꯥꯟꯗꯤ ꯈꯔꯗꯤ ꯐꯥꯏꯌꯦ ꯋꯥꯔꯗꯦꯟ ꯁꯤꯡꯗꯣ ꯄꯦꯛꯀꯤꯡꯇꯣ
ꯍꯧꯖꯤꯛꯀꯥꯟꯗꯣ ꯃꯤꯗꯣ ꯌꯥꯝ ꯇꯟꯈ꯭ꯔꯕꯅꯤ ꯑꯗꯨꯒꯤ ꯑꯣꯏꯔꯝꯃꯅꯦ
ꯑꯧ ꯑꯗꯨ ꯃꯤꯁꯨ ꯄꯥꯛꯅ ꯌꯥꯝꯗꯕ ꯍꯧꯖꯤꯛꯀꯥꯟ
ꯃꯤ ꯀꯌꯥꯒ ꯑꯃ ꯂꯩꯕ꯭ꯔꯥ ꯅꯣꯏꯗꯤ
ꯔꯨꯝꯒꯨꯝꯕꯗ꯭ꯔꯥ ꯅꯠꯇ꯭ꯔꯒ ꯄꯨꯂꯞꯒꯤꯔꯥ
ꯄꯨꯜꯂꯞ ꯒꯤ ꯍꯥꯏꯕ ꯇꯥꯗꯦꯅꯦ
ꯑꯣ ꯃꯤ ꯌꯥꯝꯃꯦ ꯑꯗꯨ ꯑꯣꯏꯔꯗꯤ ꯍꯣꯏ ꯍꯣꯁꯇꯦꯜꯗꯣ ꯕ꯭ꯂꯣꯛ ꯍꯥꯥ
ꯃꯤ ꯆꯥꯅꯤ ꯆꯍꯨꯝ ꯁꯨꯕ꯭ꯔꯥ ꯆꯥ ꯆꯥꯇ꯭ꯔꯨꯛ ꯆꯥꯇ꯭ꯔꯦꯠ ꯂꯤꯁꯤꯡ ꯁꯨꯕ꯭ꯔꯥ
ꯑꯣꯏ ꯍꯧꯖꯤꯛ ꯅꯨꯄꯤꯒꯤ ꯍꯣꯁꯇꯦꯜ ꯈꯠꯇꯥ ꯑꯥ ꯕ꯭ꯂꯣꯛ ꯋꯥꯟ ꯇꯨ ꯊꯤ ꯐꯣꯔ ꯕ꯭ꯂꯣꯛ ꯃꯉꯥꯃꯨꯛ ꯂꯩꯑꯦꯕ ꯅꯨꯄꯤꯗꯣ ꯍꯦꯁꯇꯦꯜ
ꯑꯗꯨ ꯃꯦꯠꯁꯇꯤ ꯀꯃꯥꯟ ꯑꯣꯏꯕ꯭ꯔꯥ ꯑꯗꯨ ꯃꯦꯠꯁꯇꯨ ꯇꯣꯉꯥꯟ ꯇꯣꯉꯥꯟꯕ꯭ꯔꯥ ꯀꯃꯥꯏ ꯇꯧꯕ꯭ꯔꯥ
ꯑꯧ ꯃꯦꯁꯇꯣ ꯑꯅꯤ ꯈꯥꯏꯗꯣꯛꯑꯦꯕꯀꯣ ꯑꯗꯨ ꯍꯧꯖꯤꯛꯀꯥꯟꯗꯤ ꯁꯝꯃꯔ ꯚꯦꯀꯦꯁꯟ ꯂꯧꯕꯒꯤ ꯃꯦꯁ ꯑꯃꯈꯛꯇ ꯆꯥꯃꯤꯟꯅꯩꯑꯦ ꯑꯩꯈꯣꯏ
ꯅꯣꯏꯗꯤ ꯕꯦꯀꯦꯁꯟ ꯅꯣꯏꯗꯤ ꯕꯦꯀꯦꯁꯟ ꯆꯠꯇꯦ
ꯑꯧ ꯆꯠꯂꯒ ꯍꯜꯂꯛꯈ꯭ꯔꯦ ꯍꯣꯏ
ꯌꯥꯝ ꯉꯜꯂꯦꯅꯦ ꯅꯣꯏꯗꯤ
ꯑꯧ ꯑꯩꯈꯣꯏꯗ ꯇ꯭ꯋꯦꯟꯇꯤ ꯗꯦꯖ ꯈꯛꯇ ꯄꯤꯕꯒꯤꯀꯣ
ꯑꯣ ꯑꯣ
ꯍꯨꯅꯅꯦꯗ
ꯑ ꯑꯗꯣ ꯔꯨꯝꯗꯗꯤ ꯃꯤ ꯀꯌꯥ ꯀꯌꯥ ꯂꯩꯕꯅꯣ ꯅꯣꯏꯅ
ꯑꯩꯈꯣꯏ ꯃꯤ ꯃꯔꯤ ꯃꯔꯤ ꯂꯩꯌꯦ
ꯍꫭꯏ ꯔꯨꯝ ꯑꯗꯨꯗꯤ ꯔꯨꯝꯗꯤ ꯈꯔ ꯆꯧꯗꯤ ꯆꯧ ꯃꯥꯜꯂꯦꯅ
ꯑꯩꯈꯣꯏꯗꯣ ꯃꯌꯥꯡꯈꯣꯏꯒ ꯃꯌꯥꯡ ꯅꯨꯄꯤ ꯑꯩꯈꯣꯏꯒꯤ ꯔꯨꯝꯗꯣ ꯇꯨꯀꯤ ꯃꯥꯕꯨ ꯑꯇꯣꯞꯄ ꯔꯨꯝꯗ ꯂꯩꯕ ꯆꯠꯂꯣ ꯍꯥꯏꯔꯁꯨ ꯑꯗꯨ ꯅꯨꯄꯤꯅ ꯆꯠꯂꯔꯣꯏ ꯍꯥꯏꯌꯦ ꯃꯥꯅ
ꯑꯣ ꯌꯥꯗꯕ ꯌꯥꯗꯦꯕ ꯑꯗꯣ ꯅꯨꯄꯤꯗꯣ
ꯑꯩꯈꯣꯏꯗꯣ ꯃꯤ ꯃꯔꯤ ꯂꯩꯌꯦ
ꯑꯣ ꯑꯣ ꯑꯣ
ꯅꯨꯄꯤ ꯑꯃꯥ
ꯑꯣ ꯐꯔꯦꯅꯦ ꯑꯗꯨ ꯑꯗꯣ ꯎꯄꯥꯏ ꯁꯨꯝ ꯂꯩꯇꯦꯅ ꯑꯗꯨꯝ ꯃꯤꯅ ꯃꯣꯏꯅ ꯂꯩ ꯂꯩꯅꯤꯡꯉꯥꯏ ꯄꯤꯕꯗ ꯑꯗꯨꯝ ꯂꯩꯁꯨ ꯂꯩꯕ ꯇꯥꯔꯦꯅꯀꯣ꯫
ꯑꯧ ꯑꯗꯨꯒꯤ ꯔꯨꯝꯗꯣ ꯑꯩꯈ꯭ꯋꯥꯏ ꯌꯥꯝꯅ ꯄꯤꯛꯄꯒꯤꯀꯣ ꯈꯔ ꯂꯩꯕ ꯋꯥꯕ꯫
ꯑꯗꯨꯗꯤ ꯀꯣꯟꯅꯔ ꯀꯣꯟꯅꯔ ꯀꯣꯟꯅꯔꯗ ꯑꯗꯨꯝ ꯂꯩꯔꯝꯅꯤꯅ ꯃꯤ ꯑꯃꯅ ꯀꯣꯟꯅꯔ ꯃꯥ ꯃꯤ ꯑꯃꯅ ꯀꯣꯟꯅꯔ ꯑꯃ ꯑꯗꯨꯃꯥꯏꯅ꯫
ꯑꯧ ꯑꯩꯈꯣꯏꯗꯣ ꯇꯦꯕꯜ ꯃꯔꯤ ꯆꯤꯌꯦꯔ ꯃꯔꯤ꯫ ꯁꯨꯃꯥꯏꯅ ꯐꯃꯨꯡ ꯃꯔꯤ ꯑꯣꯏꯕꯒꯤ ꯈꯔꯗꯤ ꯇꯥꯏꯠ ꯑꯣꯏꯕꯀꯣ ꯔꯨꯝꯗꯣ꯫
ꯍꯣꯏ ꯍꯣꯏ ꯍꯣꯏ꯫
ꯗꯨꯒ ꯁꯥꯁꯨ ꯌꯥꯝ ꯁꯥꯑꯦ ꯀꯨꯂꯔꯒꯨꯝꯕꯁꯨꯂꯧꯉꯥꯏ꯫
ꯂꯣꯛꯀꯔꯒꯨꯝꯕꯗꯤ ꯄꯤꯕ꯭ꯔꯥ ꯃꯣꯏ꯫
ꯂꯣꯛꯀꯔ꯫
ꯍꯣꯏ ꯍꯣꯏ
ꯑꯧ ꯑꯧ ꯄꯤꯌꯦ ꯄꯤꯌꯦ
ꯑꯗꯨꯗꯤ ꯂꯣꯀꯔꯁꯨ ꯈꯔ ꯌꯥꯝ ꯆꯥꯎꯧꯔꯗꯤ ꯑꯗꯨꯁꯨ ꯁ꯭ꯄꯦꯁꯇꯤ ꯌꯥꯝ ꯆꯥꯕꯅꯤꯍꯦ
ꯑꯧ ꯃꯤ ꯑꯍꯨꯝ ꯃꯔꯤꯒꯤꯗꯣ ꯑꯍꯨꯝ ꯑꯣꯏꯕꯒꯤꯀꯣ ꯑꯍꯨꯝ ꯑꯣꯏꯅꯤ ꯉꯥꯏꯄꯤ
ꯍꯣꯏ ꯍꯣꯏ ꯑꯩꯈꯣꯏꯁꯨ ꯅꯍꯥꯟ ꯍꯣꯁꯇꯦꯜꯗ ꯂꯩꯕ ꯀꯥꯟꯗ ꯃꯣꯏ ꯑ ꯃꯣꯏ ꯂꯣꯀꯔ ꯑꯃꯃꯝ ꯄꯤꯌꯦꯅꯦ ꯅꯍꯦꯟ ꯑꯩꯈꯣꯏꯕꯨꯁꯨ
ꯑꯣ ꯑꯩꯈꯣꯏ ꯃꯤ ꯇꯪꯈꯥꯏꯗ ꯑꯗꯨꯀꯤ
ꯇꯪꯈꯥꯏꯗꯤ ꯀꯃꯥꯏ ꯁꯦꯝꯕ꯭ꯔꯥꯍꯦ ꯑꯉꯥꯛꯑꯦꯍꯦ꯫
ꯑꯣ ꯑꯗꯨ ꯎꯝ ꯑꯦꯖꯁ ꯇꯧꯔꯦꯅꯦ꯫ ꯄꯥꯏꯕꯗꯨ꯫
ꯑꯗꯣ ꯂꫭ ꯑ ꯆꯥꯕꯤꯒꯨꯝ ꯆꯥꯕꯤꯒꯨꯝꯕꯗꯤ ꯀꯃꯥꯏ ꯍꯥꯞꯀꯅꯤ ꯑꯗꯨꯗꯤ꯫
ꯆꯕꯤ ꯍꯥꯞꯇ꯭ꯔꯦ ꯍꯣꯏꯗꯤ ꯑꯗꯨꯝ ꯑꯥ ꯐ꯭ꯔꯤꯗ ꯑꯣꯏꯅ ꯊꯥ ꯑꯥ ꯑꯗꯨꯝ ꯀꯣꯂꯦꯖ ꯀꯨꯝꯕ ꯆꯠꯂꯁꯨ ꯔꯨꯝꯗ ꯆꯕꯤꯁꯨ ꯍꯥꯞꯇꯕꯤ ꯑꯗꯨꯝ ꯐ꯭ꯔꯤꯗ ꯊꯝꯔꯒ ꯂꯩ꯫
ꯑꯗꯨ ꯑꯣ ꯑꯗꯨꯗꯤ ꯀꯩꯅꯣꯒꯨꯝꯕꯁꯨ ꯌꯥꯝ ꯐꯖꯅ ꯇꯧꯔꯝꯅꯤꯅꯦ ꯁꯦꯀ꯭ꯌꯨꯔꯤꯇꯤꯒꯨꯝꯕꯗꯤ꯫
ꯑꯥ ꯅꯍꯥꯠ ꯂꯣꯏꯅꯃꯛꯀꯤ ꯁꯦꯀ꯭ꯌꯨꯔꯤꯇꯤ ꯑꯃ ꯃꯗꯤ ꯊꯝꯔꯒ ꯂꯩꯕꯅꯦ꯫ ꯊꯝꯗꯦ ꯑꯗꯨꯒ ꯋꯥꯔꯗꯦꯟꯅ ꯑꯗꯨꯝ ꯃꯈꯥꯗ ꯐꯝꯃꯦ ꯗꯦꯁꯀꯣꯂꯔꯒꯨꯝꯕ ꯆꯪꯕ ꯌꯥꯗꯦ꯫ ꯍꫭꯁꯇꯦꯜꯗꫭ꯫
ꯈꫭ ꯅꯨꯄꯤꯒꯤꯗꯤ ꯑꯩꯈꯣꯏꯅ ꯂꯩꯕꯒꯤꯗꯤ ꯅꯨꯄꯤꯒꯤ ꯁꯤꯀ꯭ꯌꯨꯔꯤꯇꯤ ꯃꯤ ꯑꯅꯤꯔꯥ ꯑꯍꯨꯝꯔꯥ ꯍꯥꯞꯔ ꯑꯗꯨꯝ ꯃꯣꯏ ꯇꯔꯟ ꯕꯥꯏ ꯇꯔꯟ ꯑꯗꯨꯝ ꯅꯨꯡꯗꯥꯡꯁꯨ ꯅꯨꯡꯊꯤꯟꯁꯨ ꯑꯌꯨꯁꯨ ꯑꯗꯨꯝ ꯇꯧꯕꯅꯦꯍꯦ꯫
ꯑꫭ ꯑꫭ꯫
ꯑꯗꯨꯗꯤ ꯑꯣ ꯍꯣꯁꯇꯦꯜ ꯑ ꯋꯥꯔꯗꯦꯟꯗꫭ ꯑꯗꯨꯝ ꯐꯝꯃꯔꯥ ꯂꯩꯒꯗꯕꯅꯦꯕ ꯑꯌꯨꯛꯗꯒꯤ ꯅꯨꯡꯗꯥꯡ ꯐꯥꯎ꯫
ꯍꯣꯏ ꯆꯥꯛ ꯆꯥꯕꯒꯨꯝꯕ ꯃꯇꯝꯗꯗꯤ ꯑꯗꯨꯝ ꯃꯥꯁꯨ ꯆꯥꯛ ꯆꯥꯅꯤꯡꯉꯥꯏ ꯆꯠꯂꯦ꯫
ꯑꫭ ꯑꫭ ꯑꫭ꯫
ꯑꯌꯥꯝꯕꯗꯤ ꯗꯨꯝ
ꯃꯤꯕꯨ
ꯐꯝꯃꯦ꯫
ꯃꯤ ꯍꯨꯔꯟꯕꯒꯨꯝꯕ ꯆꯪꯑꯗꯤ ꯀꯃꯥꯏꯅ ꯇꯧꯒꯅꯤ ꯑꯗꯨꯗꯤ꯫
ꯑ ꯃꯤꯒꯤ ꯔꯨꯝꯗ ꯃꯤ ꯄꯥꯥꯛ ꯄꯥꯛꯅ ꯆꯪꯅꯥꯗꯦ ꯑꯗꯨꯒ ꯄꯥꯛꯅ ꯍꯨꯔꯥꯟꯕꯒꯨꯝꯕꯗꯤꯀꯣ ꯇꯧꯗꯦ꯫
ꯑꯣ꯫ ꯅꯍꯥꯟ ꯑꯩꯈꯣꯏꯒꯤꯗꯤ ꯑ ꯃꯤ ꯍꯨꯔꯥꯟꯕ ꯆꯪꯉꯦꯕ ꯑꯗꫭ ꯑꯁ꯭ꯇꯨꯗꯦꯟ ꯈꯣꯏꯒꯤ ꯁꯨꯁꯀꯨꯝꯕ ꯀꯩ ꯀꯩꯅꯣ ꯈꯔ ꯐꯖꯕ ꯃꯃꯟ ꯈꯔ ꯇꯥꯡꯕꯗꯣ ꯃꯄꯟꯗ ꯊꯝꯕ ꯑꯗꯨꯒꯨꯝꯕ ꯑꯗꯨꯝ ꯌꯥꯝ ꯍꯨꯔꯥꯟꯒꯜꯂꯦꯅꯦ꯫
ꯑꫭ ꯑꯈꯣꯏꯗꯗꯤ ꯃꯤ ꯀꯅꯥꯁꯨꯨ ꯍꯨꯔꯥꯟꯗꯦ꯫ ꯑꯗꯨ ꯐꯤꯒꯨꯝꯕ ꯇꯦꯔꯦꯁꯀꯨꯝꯕꯗ ꯐꯥꯎꯕꯒꯨꯝꯕ ꯈꯛꯇ ꯑꯣꯏꯗꯤꯀꯣ ꯍꯨꯔꯥꯟꯂꯦ꯫
ꯍꯣꯏ ꯍꯣꯏ꯫
ꯎ ꯔꯝ ꯂꯩ ꯄꯝ
ꯕꯨꯗꯤ ꯉꯥꯎꯁꯤꯟꯅꯕ ꯃꯤ ꯅꯤꯡꯁꯥ ꯇꯥꯕ ꯃꯤ ꯈꯔ ꯌꯥꯝꯗꯤ ꯌꯥꯝꯗꯕ ꯃꯥꯅꯩꯅꯦ ꯑꯗꯨꯗꯤ
ꯑꯣ ꯑꯗꯨ ꯑꯩꯈꯣꯏꯗꯤ ꯅꯨꯄꯤꯒꯤ ꯕ꯭ꯂꯣꯛ ꯇꯣꯉꯥꯜꯂꯦ ꯑꯩ ꯅꯨꯄꯥꯒꯤ ꯑꯣꯏꯅ ꯂꯥꯏꯕ ꯑꯗꯨꯁꯨ ꯒꯦꯠ ꯒꯦꯠ ꯂꯥꯏꯔꯒ ꯀꯣ ꯅꯨꯄꯥꯈꯣꯏꯒꯤ ꯍꯣꯏ ꯑꯗꯨ ꯍꯨꯔꯥꯟꯕ ꯉꯥꯎꯁꯤꯟꯅꯕꯁꯨ ꯄꯥꯛꯅ ꯂꯩꯇꯦ ꯍꯧꯖꯤꯛ ꯍꯧꯖꯤꯛꯇꯤ꯫
ꯑꯗꫭ ꯅꯨꯄꯥ ꯍꯣꯏꯒ ꯆꯥꯛꯀꯨꯝꯕ ꯄꯨꯟ ꯄꯨꯟꯕ ꯃꯇꯝꯁꯨ ꯂꯩꯕ꯭ꯔꯥ ꯃꫭꯏ ꯐꯝ ꯑ ꯎ ꯄ꯭ꯔꯣꯒ꯭ꯔꯝꯒꯨꯝꯕ ꯇꯧꯕ ꯑꯗꯨ ꯑꯗꯨꯒꯨꯝꯕꯗꯣ꯫
ꯑꫭ ꯑ ꯂꯩꯥꯏꯔꯁꯨ ꯁꯦꯀ꯭ꯌꯨꯔꯤꯇꯤ ꯑꯗꯨꯝ ꯊꯝꯃꯦ ꯑꯗꯨꯒ ꯅꯨꯄꯥ ꯈꯣꯏꯒꯤ ꯆꯥꯐꯝ ꯑꯂꯥꯛꯄꯤꯌꯦ ꯅꯨꯄꯤ ꯈꯣꯏꯒꯤ ꯆꯥꯐꯝ ꯑꯂꯥꯛꯄꯤꯌꯦ ꯁꯨꯃꯥꯏꯅ ꯇꯧꯋꯦꯗꯣ꯫
ꯑꯃ ꯑꯃꯗꯤ ꯄꯨꯟꯕꯁꯨ ꯌꯥꯏꯗ ꯃꯤ ꯌꯥꯝꯅ ꯀꯩꯅꯣ ꯏꯁꯇ꯭ꯔꯤꯛ ꯑꯣꯏꯌꯦ ꯍꯦꯛ ꯀꯩꯅꯣ ꯈꯪꯗꯦꯅꯦ
ꯑ ꯑꯗꯨꯝ ꯐꯦꯁꯔ ꯏꯁꯃꯤꯠꯀꯨꯝꯕꯗꯣ ꯄꯨꯟꯅꯗꯤ ꯂꯣꯏꯅꯃꯛ ꯑꯩꯈꯣꯏꯒꯤ ꯍꯥꯏꯕꯗꯤ ꯎꯝꯦꯁꯇꯣ ꯈꯔ ꯇꯣꯉꯥꯟ ꯇꯣꯉꯥꯟꯅ ꯄꯤꯅꯕ ꯁꯤꯡꯒꯨꯝꯕ ꯇꯥꯏꯞꯇ ꯐꯪꯅꯕ ꯃꯥꯏꯅꯥꯎ
ꯑꯗꯨ ꯌꯥꯅꯤꯡꯗꯦꯗ ꯑꯗꯨ ꯑꯩꯈꯣꯏ ꯑꯩꯈꯣꯏ ꯍꯣꯁꯇꯦꯜ ꯂꯩꯕ ꯀꯥꯟꯗꯁꯨ ꯑ ꯅꯨꯄꯤꯈꯣꯏꯒꯤꯅ ꯇꯣꯡꯉꯥꯟꯜꯂꯦ ꯅꯨꯄꯥꯈꯣꯏ ꯇꯣꯉꯥꯟꯜꯂꯦ ꯑꯗꯨꯣ ꯄ꯭ꯔꯣꯒ꯭ꯔꯥꯝꯒꯨꯝꯕꯗꯤ ꯂꯣꯏꯅ ꯇꯧꯃꯤꯟꯅꯔꯅꯤ ꯑꯗꯨꯒ ꯆꯥꯛꯀꯨꯝꯕ ꯆꯥꯕꯗꯗꯤ ꯀꯔꯤ ꯄꯣꯏꯃꯦ ꯌꯥꯗꯦ ꯋꯥꯔꯤꯁꯨ ꯁꯥꯕ ꯌꯥꯗꯦ ꯌꯥꯝ ꯅꯣꯛꯅꯤꯡꯅꯦ ꯍꯥꯏꯦ
ꯑꯣ ꯑꯩꯈꯣꯏꯗꯗꯤ ꯑꯗꯨꯝ ꯍꯧꯖꯤꯛ ꯅꯨꯡꯊꯤꯤꯟꯒꯨꯝꯕꯗ ꯄꯨꯡ ꯐꯥꯏꯚ ꯈꯔꯕꯤꯗꯨ ꯐꯤꯁꯦ ꯚꯦꯟ ꯍ꯭ꯋꯥꯏ ꯅꯨꯄꯥꯈꯣꯏꯗꯣ ꯑꯗꯨꯝ ꯈꯪꯍꯜꯂꯦꯗ ꯅꯨꯄꯤ ꯅꯨꯄꯥ ꯑꯗꯨꯝ ꯑꯅꯥꯔ ꯃꯅꯦꯗ
ꯍꯣꯏ ꯑꯗꯨ ꯈꯔ ꯈꯔꯗꯤ ꯑꯗꯨꯝ ꯀꯩꯁꯨ ꯀꯥꯏꯗꯦꯅꯦ ꯃꯔꯛ ꯃꯔꯛ ꯄꯨꯟꯕ ꯃꯔꯛ ꯃꯔꯛ ꯋꯥꯔꯤ ꯁꯥꯕ ꯑꯗꯨꯒꯨꯝꯕꯗꯤ ꯑꯗꯨ ꯌꯥꯝ ꯏꯁꯇ꯭ꯔꯤꯛ ꯑꯣꯏꯔꯒ ꯑꯗꯨꯕꯨꯁꯨ ꯀꯩꯁꯨ ꯗꯔꯀꯥꯔ ꯂꯩꯇꯣꯏꯅꯦꯀꯣ
ꯑꯧ ꯑꯗꯨꯝ ꯐ꯭ꯔꯤ ꯌꯥꯝ ꯌꯥꯝꯅ ꯎꯝ ꯏꯁꯇ꯭ꯔꯤꯛꯁꯨ ꯑꯣꯏꯗꯦ ꯑꯗꯨꯝ ꯆꯥꯡ ꯆꯠꯄ ꯆꯠ ꯂꯩꯗ
ꯑꯗꯨꯅ ꯐꯩ ꯅꯠꯇꯕꯤꯗ ꯑꯩꯈꯣꯏꯒꯤꯗꯤ ꯄꯨꯔꯥꯅꯤꯍꯦ ꯑꯩꯈꯣꯏꯅ ꯄꯤ ꯑꯩꯣꯏꯕꯨ ꯐꯥꯒꯗꯧꯕꯒꯤ ꯃꯑꯣꯡꯗꯁꯨ ꯍꯟꯅꯦꯅꯦ
ꯑꯣ ꯀꯣꯏꯗ ꯇꯗꯤꯁꯤ ꯃ
ꯑꯩꯈꯣꯏ ꯂꯩ ꯑꯩꯈꯣꯏ ꯍꯣꯁꯇꯦꯜ ꯂꯩꯕ